ꯍꯂ ꯇꯥꯏꯔꯦ ꯇꯥꯏꯔꯦ ꯃꯁꯤꯁꯤꯕꯨ ꯄꯨꯡ ꯀꯌꯥꯗ ꯍꯧꯒꯠꯄꯤꯒꯦ ꯀꯃꯥꯏꯅ ꯇꯧꯒꯦ ꯑꯌꯨꯛꯁꯤꯕꯣ
ꯉꯁꯤꯁꯦ ꯄꯨꯡ ꯑꯍꯨꯝꯗ ꯍꯧꯒꯠꯂꯦ ꯑꯗꯨꯗꯨꯒ ꯑꯗꯨꯝ ꯂꯩꯔꯦ ꯑꯗꯨꯝ ꯑꯩ ꯇꯨꯝꯁꯤꯟꯕ ꯌꯥꯗꯕꯒꯒꯤꯀꯣ ꯍꯧꯖꯤꯛꯀꯥꯟꯗꯤ ꯀꯔꯤꯒꯤꯣꯗꯗꯤ ꯃꯤꯀꯞꯆꯠ ꯅꯥꯏꯟꯅ ꯊꯣꯛꯑꯏ ꯑꯗꯨꯕꯨꯗꯤ ꯇꯨꯝꯕ ꯉꯟꯕꯒꯤꯅ ꯑꯩ ꯇꯨꯝꯕ ꯊꯦꯡꯉꯦ ꯍꯥꯏꯁꯦ ꯄꯨꯡ ꯇꯔꯥ ꯇꯥꯔꯗꯤ ꯊꯦꯡꯕ ꯆꯤꯡꯉꯦꯕꯀꯣ ꯑꯩꯒꯤ ꯑꯗꯨ ꯇꯃꯤ ꯁꯦ ꯃꯥ ꯃꯈꯥꯏ ꯃꯈꯥꯏ ꯇꯔꯥ ꯐꯥꯎ ꯃꯅꯨꯡꯗ ꯑꯗꯨꯝ ꯇꯨꯝꯃꯦꯕ ꯑꯗꯨꯅ ꯉꯟꯅ ꯇꯨꯝꯕꯅꯤꯅ ꯑꯗꯨꯝ ꯉꯟꯅ ꯍꯧꯒꯠꯄꯁꯟ ꯇꯨꯅꯤ ꯀꯞꯊꯣꯛꯂꯛꯄꯗꯣ ꯑꯌꯥꯝ ꯝꯕꯅꯁꯨ ꯁꯨꯝ ꯃꯄꯥꯟ ꯄꯥꯟ ꯊꯣꯛꯅꯤꯡꯉꯝꯕꯒꯨꯝꯕ ꯑꯗꯨꯒꯨꯝꯕ ꯇꯧꯕ ꯀꯥꯟꯗ ꯃꯤ ꯀꯛꯊꯣꯛꯂꯛꯄꯩ ꯋꯥꯅꯦꯕꯀꯣ ꯑꯗꯨꯝ ꯅꯨꯡꯇꯤꯒꯤ ꯇꯧꯈꯤꯕꯒꯤ ꯃꯇꯝ ꯍꯧꯠꯄꯗꯣ ꯑꯗꯨꯏ ꯑꯗꯨꯏꯅꯤ ꯅꯪꯗꯤ ꯄꯨꯡ ꯀꯌꯥꯗꯣ ꯍꯧꯒꯦ ꯀꯃꯥꯏꯅ ꯇꯧꯗꯅꯣ ꯉꯁꯤ ꯆꯠꯄ ꯈꯣꯠꯄ ꯇꯧꯔꯨ꯭ꯔ
ꯇꯧꯔ ꯑꯁꯨ ꯇꯥꯕ꯭ꯔꯥ ꯑꯗꯨꯃꯥꯏꯅ ꯇꯧꯋꯤ ꯑꯣ ꯑꯩꯁꯦ ꯑꯩꯕꯨꯗꯤ ꯍꯧꯕꯕꯨꯗꯤ ꯄꯨꯡ ꯃꯉꯥ ꯃꯈꯥꯏ ꯇꯥꯔꯝꯗꯥꯏꯗ ꯍꯧꯋꯦꯕꯀꯣ ꯑꯦꯖꯣꯟ ꯑꯗꯨꯗꯒꯤ ꯑꯗꯨꯝ ꯍꯥꯏꯕꯗꯤ ꯃꯉꯥ ꯃꯈꯥꯏ ꯇꯥꯔꯝꯗꯥꯏꯗ ꯍꯧꯒꯠꯂꯒ ꯁꯨꯝ ꯋꯥꯛꯀꯤꯡ ꯆꯧꯁꯤꯅ ꯈꯜꯂꯝꯕꯁꯦ ꯈꯜꯂꯤ ꯀꯥꯟꯁꯤꯗ ꯉꯁꯥꯏꯒꯤ ꯅꯣꯡꯁꯨ ꯇꯥꯔꯛꯄ ꯍꯥꯏꯇꯥꯔꯦ ꯅꯣꯡꯁꯨ ꯌꯥꯝꯃꯃꯝꯃꯦ ꯉ ꯄꯣꯛꯃꯃꯝ ꯂꯩꯧꯦ ꯁꯤꯁꯀꯣ ꯇꯥꯗꯤ ꯇꯥꯔꯝꯗꯕꯅꯤ ꯍꯦꯛ ꯍꯧꯒꯠꯄ ꯀꯥꯟꯗꯗꯤ ꯑꯗꯨꯒ ꯕ꯭ꯔꯁ ꯀꯩꯀꯥ ꯇꯧꯕꯤ ꯂꯣꯏꯔꯒ ꯋꯥꯋꯥꯛꯀꯤꯡ ꯆꯠꯁꯤ ꯍꯥꯟꯅ ꯈꯣꯡꯃꯎꯣꯛ ꯇꯣꯡꯒꯦ ꯇꯧꯧꯕꯥꯟꯁꯨ ꯅꯣꯡꯁꯨꯦ ꯇꯥꯕ ꯍꯧꯔꯛꯑꯦꯕꯀꯣ ꯑꯗꯒꯤꯗꯤ ꯍꯥꯏꯗꯤ ꯉꯥꯏꯍꯥꯛꯇꯪ ꯑꯃꯨꯛ ꯌꯦꯡꯉꯒꯦꯗ ꯌꯥꯝꯁꯨ ꯊꯦꯡꯕ ꯑꯣꯏꯗ꯭ꯔꯤꯕꯅꯤꯅꯅ ꯑꯗꯨꯃꯥꯏꯅ ꯉꯥꯛꯇ ꯉꯥꯏꯔꯦ ꯉꯥꯛꯇ ꯉꯥꯏꯔꯒ ꯈꯤꯇꯪ ꯄꯥꯊꯔꯒꯨꯝ ꯇꯧꯋꯦꯅ ꯑꯗꯨꯃꯥꯏꯅ ꯇꯧꯔꯒ ꯁꯥꯤꯟ ꯗꯤ ꯄꯨꯔꯒ ꯆꯠꯂꯦꯕꯀꯣ ꯍꯥꯏꯕꯗꯤ ꯅꯣꯡꯗꯣ ꯃꯪꯕꯅꯤꯅ ꯑꯗꯨꯝ ꯇꯥꯔꯛꯑꯄꯒꯤ ꯆꯥꯟꯁꯁꯨ ꯂꯩꯌꯦꯅꯀꯣ ꯑꯣ ꯑꯗꯨꯃꯥꯏꯅ ꯇꯧꯗꯅ ꯆꯠꯂꯦ ꯑꯗꯨ ꯆꯠꯂꯒ ꯑꯥꯗ ꯌꯧꯀꯥꯟꯗꯕꯨꯗꯤ ꯅꯣꯡ ꯇꯥꯏꯌꯦꯕꯀꯣ ꯑꯃꯨꯛ ꯑꯗꯨ ꯁꯥꯇꯤꯟ ꯇꯨꯞꯄꯒ ꯆꯠꯂꯦ ꯑꯗꯨꯒ ꯍꯜꯂꯛꯑꯦ ꯍꯧꯖꯤꯛ ꯁꯨꯃꯥꯏꯅ ꯑꯗꯨꯝ ꯂꯩꯌꯦ ꯑꯗꯣ ꯆꯥꯛ ꯌꯦꯟꯁꯥꯡꯗꯨ ꯊꯣꯡꯉꯕ꯭ꯔꯣ ꯀꯃꯥꯏꯅ ꯇꯧꯒꯦ ꯄꯨꯡ ꯑꯍꯨꯝꯗꯒꯤ ꯍꯧꯜꯂꯗꯤ ꯍꯧꯖꯤꯛ ꯄꯨꯡ ꯇꯔꯦꯠꯇꯤ ꯇꯥꯔꯦ ꯐꯅꯗꯤ ꯁꯥꯡꯉꯤ ꯍꯥꯏꯖꯔꯤꯕꯀꯣ ꯃꯇꯝꯁꯦ ꯀꯔꯤ ꯀꯔꯤ ꯇꯧꯔ ꯂꯩꯕꯤ ꯉꯁꯥꯏꯗꯒꯤ
ꯊꯣꯏꯗꯣꯛꯄ ꯂꯩꯇꯦꯗ ꯁꯨꯝ ꯍꯥꯏꯕꯗꯤ
ꯀꯩ ꯊꯗ ꯄꯠ ꯂꯩꯇꯗ ꯁꯃ ꯍꯥꯏꯕꯗꯤ ꯑꯕꯜ
ꯃꯄꯥꯟ ꯄꯨꯔꯦ ꯑꯗꯒꯤ ꯃꯊꯛ ꯗꯔꯀꯥꯔ ꯑꯣꯏꯕ
ꯃꯊ ꯀ ꯑꯣꯏ ꯑꯣꯏꯕꯀꯣ
ꯄꯟ ꯈꯔ ꯌꯧꯔꯦ
ꯄꯟꯈ꯭ꯔꯦ ꯈꯔ ꯌꯦꯡꯅ ꯐꯖꯅ ꯇꯧꯔꯦ ꯇꯨꯝꯁꯤꯟꯈ꯭ꯔꯕ ꯇ ꯂꯥ ꯃꯈꯣꯏ ꯑꯗꯨꯝ ꯀꯨꯞꯊꯣꯛꯑꯦꯕ
ꯍꯧꯒꯠꯂꯕꯀꯣ ꯑꯗꯨꯗꯨ ꯑꯗꯨꯝ ꯉꯥꯏꯔꯒ ꯂꯩꯔꯦ ꯑꯗꯨ ꯍꯧꯗꯤ ꯑꯗꯨꯝ ꯀꯨꯝꯃꯤꯔ ꯂꯩꯕ ꯈꯣ ꯇꯋꯦ ꯑꯗ ꯅꯪꯗꯤ ꯑꯌꯨꯛꯀꯤ ꯀꯩꯀꯩ ꯆꯥꯕ ꯈꯣꯠꯄ ꯇꯧꯔꯒꯦ
ꯑꯣ ꯑꯩꯁꯦ ꯑꯌꯨꯛꯀꯤ ꯎꯝ ꯍꯣꯏ ꯁꯤ ꯍꯥꯏꯗ꯭ꯔꯤꯉꯩꯗꯅꯦ ꯎꯝ ꯅꯪ ꯇꯥꯕ꯭ꯔ ꯇꯥꯗꯕꯗꯤ ꯈꯪꯗ꯭ꯔꯦ ꯅꯪꯅ ꯉꯥꯡꯝꯕꯁꯦ ꯈꯤꯇꯪ ꯁꯦꯡ ꯐꯥꯠꯇꯕꯩ ꯇꯥꯏꯞꯇ ꯇꯧꯋꯦꯕꯀꯣ ꯃꯔꯛꯇ ꯄꯠꯄ ꯇꯠꯀꯦ ꯇꯧꯕꯗꯣ ꯑꯗꯨꯃꯥꯏꯅ ꯇꯧꯋꯦꯕꯀꯣ ꯑꯗꯨꯒ ꯑꯩꯅ ꯉꯥꯡꯉꯤꯁꯤꯗꯤ ꯑꯗꯨꯝ ꯁꯦꯡꯅ ꯇꯥꯕ꯭ꯔꯥ ꯑꯗꯨꯁꯨꯞ ꯍꯥꯏꯕꯤꯔꯛꯑꯣ ꯃꯊꯪꯗꯀꯣ ꯍꯥꯏꯕꯗꯤ ꯅꯪꯅ ꯉꯥꯡꯕꯁꯤꯗꯤ ꯑꯩ ꯍꯥꯏꯖꯦ ꯆꯥꯛ ꯇꯥꯔꯤ ꯑꯁꯨꯃꯥꯏꯅ ꯍꯥꯏꯕꯗꯤ ꯑꯅꯦꯝ ꯑꯋꯥꯡ ꯅꯥꯏꯔꯒ ꯑꯩꯈꯣꯏꯒꯤ ꯐꯖꯅ ꯁꯦꯡꯅ ꯇꯥꯕꯗꯨ ꯑꯣꯏꯗꯦꯕꯀꯣ ꯑꯣ ꯅꯣꯡꯃꯝꯕꯩꯔꯁꯨ ꯈꯪꯗꯦ ꯑꯗꯣ ꯑꯩꯕꯨꯗꯤ ꯆꯥ ꯒ꯭ꯂꯥꯁ ꯑꯃ ꯊꯛꯑꯦ ꯁꯪꯒꯣꯝ ꯆꯥ ꯗꯣꯅꯠ ꯑꯃꯒ ꯑꯗꯨꯒ ꯑꯗꯨꯃꯥꯏꯅ ꯆꯥꯊꯛꯄ ꯂꯣꯏꯗ ꯉꯥꯏꯔꯦꯕꯀꯣ ꯑꯗꯨꯒꯨꯝꯕ ꯁꯨꯝ ꯍꯨꯃꯥꯡꯗꯤ ꯁꯧꯒꯠ ꯑꯗꯨꯒ ꯅꯣꯡꯁꯦ ꯇꯥꯈ꯭ꯔꯒꯁꯨ ꯑꯗꯨꯒꯤ ꯁꯨꯝ ꯐꯦꯝ ꯊꯥꯔꯒ ꯐꯦꯝ ꯂꯥꯡꯇ ꯐꯝꯃꯒ ꯉꯥꯥꯡ ꯁꯨꯝ ꯐꯣꯟꯒꯠꯂꯝꯕꯅꯦꯕꯀꯣ ꯅꯪ ꯀꯣꯜ ꯇꯧꯔꯛꯄꯗꯤ ꯋꯥꯔꯤ ꯁꯥꯟꯅꯔꯤꯁꯤꯅꯦ ꯑꯗꯣ ꯅꯪꯗꯤ ꯀꯔꯤ ꯇꯧꯔꯤꯒꯦ ꯕ꯭ꯔꯦꯛꯐꯥꯥꯁ ꯆꯥꯔꯕꯣ ꯆꯥꯗꯕ ꯀꯃꯥꯏꯅ ꯇꯧꯒꯦ
ꯑꯁ ꯐꯥꯔꯁ ꯀ꯭ꯂꯥꯁ ꯆꯥꯔꯤꯗ ꯆꯥꯔ ꯐꯥꯔ ꯆꯥ
ꯆꯥꯛ ꯊꯣꯡꯉꯅꯤ ꯈꯛꯇꯪ ꯂꯩꯔꯦ ꯄꯨꯡ ꯅꯤꯄꯥꯟ ꯊꯣꯡꯉꯅꯤ ꯇꯈ ꯁ꯭ꯋꯥꯏꯗ ꯆꯥꯔꯅꯤ ꯇꯀꯁꯨ ꯅꯇ꯭ꯔꯄ ꯑꯣꯏꯗ꯭ꯔꯦ
ꯑꯗꯣ ꯅꯪꯅ ꯑꯗꯨꯝ ꯊꯣꯡꯗꯣꯏꯔꯣ ꯆꯥꯛ ꯊꯣꯡꯕꯗꯤ ꯀꯃꯥꯏꯅ ꯇꯧꯗꯣꯏꯅꯣ ꯉꯁꯤꯗꯤ ꯀꯔꯤ ꯃꯊꯦꯜ ꯊꯒꯦ ꯈꯜꯂꯤꯕꯅꯣ
ꯉꯁꯤꯁꯦ ꯑꯩꯈꯣꯏ ꯃꯌꯥꯝꯅꯁ ꯇꯥꯏꯌꯦ ꯀꯩꯅꯣ ꯇꯧꯋꯦ ꯍꯋꯥꯏ ꯑꯃ ꯊꯣꯡꯉꯅꯤ ꯀꯪꯉꯦ
ꯀꯥꯉ ꯑꯗꯨꯝ ꯇꯧꯔꯅꯤ ꯀꯃꯦ ꯑꯃꯒ ꯉꯧꯗꯧ ꯃꯥ
ꯑꯣ ꯑꯗꯨ ꯃꯦꯔꯥꯃꯤꯛꯁ ꯍꯥꯏꯁꯦꯀꯣ ꯑꯩꯗꯤ ꯈꯪꯗꯦ ꯁꯒꯣꯜꯁꯦꯟꯒꯨꯝꯕ ꯑꯗꯨꯒꯨꯝꯕꯗꯤ ꯁꯨꯝ ꯃꯦꯔꯥꯃꯤꯛꯁ ꯑꯦ ꯀꯩꯀꯥꯔ ꯇꯧꯕꯁꯦ ꯑꯗꯨꯝ ꯊꯦꯡꯅꯔꯛꯑꯦ ꯑꯃꯨꯛꯀ ꯌꯨꯝꯁꯦ ꯀꯩꯁꯗ ꯇꯧꯕꯁꯦ ꯑꯩꯅ ꯌꯥꯝ ꯑꯣꯠ ꯑꯣꯏꯕ꯭ꯔꯥꯅ ꯈꯜꯂꯨꯕꯅꯦꯕ ꯀꯣ ꯉꯁꯤꯁꯨ ꯌꯨꯝꯁꯠ ꯀꯩꯁꯥ ꯅꯠꯇ꯭ꯔꯣ ꯑꯗꯨ ꯈꯜꯂꯨꯕꯅꯦ ꯑꯗꯨꯏꯗꯣ ꯏꯃꯥ ꯏꯃꯥꯟꯅꯕ ꯑꯃꯁꯨꯅꯦ ꯃꯣꯏꯒꯤꯁꯨ ꯌꯨꯝꯆꯠ ꯀꯩꯁꯠꯗ ꯀꯩꯅꯣ ꯇꯧꯋꯦꯕꯀꯣ ꯃꯤꯦꯔꯥꯃꯤꯛꯁ ꯀꯥꯏꯌꯦꯅ ꯍꯥꯏꯕ ꯑꯗꯨ ꯁꯤꯒꯤꯁꯦ ꯍꯥꯏꯕꯗꯤ ꯁꯨꯝ ꯑꯀꯛꯅꯕ ꯃꯔꯝ ꯍꯥꯏꯕꯗꯤ ꯂꯩꯕ꯭ꯔꯥ ꯅꯠꯇ꯭ꯔꯒ ꯑꯗꯨꯝ ꯀꯃꯥꯏ ꯁꯃꯥꯏꯅ ꯍꯥꯏꯗꯤ ꯁꯒꯣꯜꯁ ꯅꯨꯃꯤꯠꯁꯤꯗ ꯌꯨꯝꯁ ꯀꯩꯁ ꯅꯨꯃꯤꯠꯁꯤꯗ ꯃꯦꯔꯥꯃꯤꯛꯁ ꯇꯥꯔꯁꯦꯅ ꯂꯦꯞꯈꯤꯕ ꯣ ꯑꯗꯨꯁꯨ ꯍꯥꯏꯞ ꯍꯥꯏꯕꯤꯌꯨꯅꯦ ꯍꯥꯏꯕꯗꯤ ꯏꯁꯥꯅ ꯂꯦꯞꯆꯕ꯭ꯔꯥ ꯅꯠꯇ꯭ꯔꯒ ꯏꯃꯨꯡꯗꯒꯤ ꯂꯦꯞꯄꯛꯄ꯭ꯔꯥ ꯍꯥꯏꯕꯗꯣ
ꯏꯃꯨꯡ ꯈꯥꯏ
ꯏꯃꯨꯡ ꯈꯩꯅꯄꯅꯤ ꯍꯥꯏꯕꯗꯤꯁꯦ ꯃꯒꯕ ꯈꯅꯦ
ꯑꯗꯨꯗꯒꯤ ꯑꯩꯈꯣꯏ ꯕꯥꯒꯤ ꯃꯕꯣꯛ ꯅꯨꯃꯤꯠꯇ ꯑꯗꯨꯝ ꯀꯩꯅꯣꯝꯃꯥꯡ ꯆꯥꯛ ꯍꯦꯜꯂꯣꯅ ꯍꯥꯏꯕ ꯑꯗꯨꯃꯥꯏꯅ ꯇꯧꯔꯒ ꯍꯦꯟꯈꯤꯕꯅꯦ ꯑꯗꯨꯝ ꯍꯥꯏꯕꯗꯤ ꯍꯣꯏ ꯃꯤ ꯑꯇꯩ ꯆꯟꯅ ꯑꯗꯒꯤ ꯑꯗꯨꯝꯕ ꯇꯥꯕ ꯅꯨꯃꯤꯠ ꯇꯧꯕꯅꯤꯅ ꯑꯗꯣ ꯑꯩꯈꯣꯏꯗ ꯑꯃꯨꯛ ꯌꯨꯝ ꯆꯀꯣꯏꯁꯗ ꯑꯣꯏꯅ ꯍꯦꯜꯂꯦ
ꯏ ꯀꯁ ꯑꯣ ꯑꯗꯨꯅꯦ ꯑꯩꯁꯨ ꯍꯥꯏꯕꯗꯤ ꯏꯃꯥꯟꯅꯕ ꯑꯃꯁꯨ ꯌꯨꯝꯖꯠꯈꯩꯁꯗ ꯍꯦꯜꯂꯦꯕꯀꯣ ꯃꯣꯏꯒꯤꯁꯨ ꯑꯗꯨꯗ ꯑꯩꯅ ꯀꯩꯅꯣ ꯅꯣꯏꯒꯤꯁꯤꯕꯨ ꯌꯥꯝ ꯆꯥꯟꯅꯗꯅ ꯍꯥꯏꯗꯤ ꯌꯨꯝꯁ ꯈꯤꯖꯒ ꯍꯥꯏꯕꯁꯤ ꯏꯐꯠꯇ ꯐꯕ ꯅꯨꯃꯤꯠ ꯑꯗꯨꯝ ꯃꯥꯟꯕꯗꯀꯣ ꯑꯗꯨ ꯌꯥꯝ ꯆꯥꯟꯅꯗꯅ ꯃꯦꯔꯥꯃꯤꯛꯁꯇꯔꯁ ꯀꯩꯒꯤꯅꯣ ꯍꯪꯕꯗ ꯃꯥꯁꯨ ꯑꯗꯨꯝ ꯍꯥꯏꯕꯗꯤ ꯑꯩꯈꯣꯏ ꯏꯃꯨꯡꯒꯤ ꯑꯗꯨꯝ ꯍꯦꯟꯔꯦ ꯍꯥꯏꯕꯀꯣ ꯃꯔꯝꯗꯤ ꯐꯖꯅ ꯍꯥꯏꯔꯛꯗ꯭ꯔꯦꯕ ꯑꯗꯨꯗ ꯅꯪꯁꯨ ꯑꯃꯨ ꯑꯣꯏꯔꯝꯕꯗꯨꯗ ꯍꯥꯏꯕꯗꯤ ꯑꯩ ꯀꯩꯅꯣꯅꯦ ꯑꯩꯅ ꯁꯒꯜ ꯌꯨꯝꯆꯠ ꯀꯩꯆꯠꯁꯦ ꯌꯥꯝꯅ ꯍꯥꯏꯕꯗꯤ ꯐꯥꯗꯣꯛꯅ ꯈꯜꯂꯨꯕ ꯅꯨꯃꯤꯠ ꯑꯣꯏꯔꯒ ꯃꯌꯥꯝꯁꯤ ꯍꯦꯟꯅꯔꯝꯃꯤꯁꯤꯕꯨ ꯀꯩꯅꯣꯝꯃ ꯂꯩꯕ ꯖꯥꯠꯂꯥꯁꯤꯗ ꯑꯩꯅ ꯍꯪꯅꯤꯡꯉꯛꯏꯁꯤꯅ ꯑꯗꯣ ꯉꯁꯤꯗꯤ ꯌꯦꯟꯖꯥꯡꯁꯦ ꯃꯊꯦꯜ ꯃꯊꯦꯜ ꯂꯣꯡꯂ ꯂꯣꯏꯗꯕ꯭ꯔꯣ ꯅꯣꯡꯗꯤ ꯃꯪꯂ ꯅꯣꯡ ꯇꯥꯒꯦ ꯇꯧꯕꯅꯤꯅ ꯁꯨꯝ ꯂꯩꯗꯅ ꯉꯗꯤ ꯁꯤ ꯊꯣꯡꯅꯤꯡ ꯊꯣꯡꯅꯤꯡꯒꯨꯝ ꯇꯧꯋ ꯈꯣꯠꯂꯤ ꯀꯥꯏꯅ ꯍꯥꯏꯕ ꯑꯗꯨꯝꯕ ꯂꯩꯇꯕ꯭ꯔꯣ ꯀꯃꯥꯏꯅ ꯇꯧꯒꯦ
ꯍ ꯊꯣꯡꯅꯤꯡꯕ ꯂꯩꯇꯥꯥꯔꯁꯨ ꯊꯣꯡꯉꯔꯨꯏ ꯀꯩꯅꯣ ꯇꯧꯔꯅꯤ ꯍꯋꯥꯏ ꯑꯣꯏꯅ ꯆꯥꯏꯔꯒꯦ ꯉꯁꯤꯗꯤ ꯍꯋꯥꯏ ꯞ ꯇꯞ ꯆꯥꯔ ꯇꯨꯝꯃꯒꯦ ꯍꯋꯥꯏꯁꯦ ꯈꯪꯗꯦ ꯑꯗꯨꯝ ꯁꯣꯔꯤꯔ ꯀꯥꯎꯊ ꯑꯗꯨꯝ ꯌꯥꯅꯔꯒ ꯊꯣꯡꯉꯅꯤ ꯑꯗꯩ ꯕꯣꯔꯥ ꯀꯩꯀꯩꯁꯨ ꯍꯧꯕ ꯌꯥꯏ
ꯌꯥꯏꯜꯂꯕ ꯑꯣ ꯑꯗꯨꯗꯣ ꯑꯩ ꯑꯃꯇꯪ ꯌꯥꯝ ꯇꯟꯒꯅꯣꯕꯀꯣ ꯑꯩ ꯑꯃꯇꯪ ꯁꯝꯖꯤꯟꯖꯔꯛꯀꯦ ꯍꯋꯥꯏ ꯊꯣꯡꯒꯦ ꯍꯥꯏꯔꯗꯤ ꯍꯣꯏ ꯍꯋꯥꯏ ꯈꯇꯪ ꯊꯣꯡꯒꯦ ꯍꯥꯏꯕ ꯑꯃ ꯌꯥꯔꯦ ꯅꯠꯇ꯭ꯔꯒꯗꯤ ꯁꯣꯏꯕꯨꯝꯗꯣ ꯁꯣꯏꯕꯨꯝ ꯊꯣꯠ ꯊꯣ ꯂ ꯍꯧꯕꯗꯣ ꯈꯤꯇꯪ ꯍꯥꯞꯆꯤꯟꯕꯤꯌꯣ ꯍꯋꯥꯏ ꯊꯣꯡꯕꯒ ꯁꯣꯏꯕꯨꯝꯒ ꯄꯨꯟꯕꯁꯦ
ꯍꯥꯎꯕꯅꯦꯀꯣ ꯑꯩꯒꯤ ꯑꯣꯏꯅꯗꯤ ꯑꯗꯨꯝ ꯅꯣꯏꯅꯁꯨ ꯈꯪꯉꯝꯕꯗꯤ ꯌꯥꯏ ꯑꯗꯨꯒ ꯑꯃꯅ ꯑꯂꯨ ꯠꯇꯣ ꯈꯤꯇꯪ ꯇꯧꯋꯣ ꯑꯥꯂꯨ ꯈꯤꯇꯪ ꯉꯥꯜꯂꯣ ꯑꯗꯨꯒ ꯃꯣꯔꯣꯛꯇꯣ ꯈꯤꯇꯪ ꯁꯥꯍꯜꯂꯣ ꯈꯥꯡꯗ ꯑꯗꯨꯒꯅꯦ ꯑꯂꯨ ꯀꯃꯦꯠ ꯑꯃ ꯇꯧ ꯑꯗꯨꯒ ꯕꯗꯥꯝ ꯉꯧꯒꯦ ꯌꯥꯔꯦ ꯁꯥꯏꯠꯇ ꯉꯧꯔꯣꯏꯒꯦ ꯍꯥꯏꯔꯒ ꯄꯥꯐꯣꯔ ꯇꯥꯒꯦꯁꯨ ꯌꯥꯔꯦ ꯎꯇꯣꯛꯇ ꯑꯣꯏꯔꯁꯨ ꯌꯥꯔꯦ ꯑꯗꯨ ꯂꯣꯏꯊꯣꯛꯀꯦ ꯍꯥꯏꯔꯁꯨ ꯕꯣꯔꯥ ꯍꯧꯔꯁꯨ ꯌꯥꯏꯕꯀꯣ ꯑꯗꯨꯅ ꯅꯅ ꯕꯣꯔꯥ ꯍꯧꯕꯗꯣ ꯈꯨꯠ ꯌꯥꯝ ꯆꯪꯉꯦ ꯇꯜꯂꯦ ꯍꯥꯏꯔꯁꯨ ꯕꯗꯥꯝ ꯈꯤꯇꯪ ꯉꯧꯕ꯭ꯔꯥ ꯅꯠꯇ꯭ꯔꯒ ꯄꯥꯄꯣꯔ ꯈꯤꯇꯪ ꯇꯥꯎꯕ꯭ꯔꯥ ꯑꯗꯨꯃꯥꯏꯅꯗꯤ ꯇꯧꯕ ꯑꯗꯨꯒꯤꯗꯤꯣ ꯌꯥꯝ ꯆ ꯆꯥꯅꯕꯅꯦꯕꯀꯣ ꯑꯗꯨꯃꯥꯏꯅꯗꯤ ꯌꯥꯝ ꯇꯧꯍꯟꯅꯤꯡꯉꯦ ꯅꯪ ꯍꯥꯏꯕꯗꯤ ꯐꯖꯅ ꯆꯥꯔꯒ ꯄꯣꯠ ꯊꯥꯒꯦ ꯈꯜꯂꯒꯗꯤ ꯑꯩꯒꯤ ꯑꯣꯏꯅꯗꯤ ꯑꯗꯨ ꯑꯗꯨꯒꯤꯗꯣ ꯁꯖꯦꯁ ꯇꯧꯅꯤꯡꯉꯦꯕꯀꯣ ꯍꯣꯏ ꯅꯪꯅꯁꯨ ꯑꯇꯣꯞꯄꯗꯤ ꯈꯜꯂꯝꯕꯕꯨꯗꯤ ꯌꯥꯏ ꯑꯗꯨ ꯅꯪꯗꯤ ꯍꯋꯥꯏ ꯈꯛꯇꯪ ꯊꯣꯡꯉꯒ ꯑꯇꯣꯞꯄ ꯀꯩꯗꯧꯒꯦ ꯈꯜꯂꯝꯒꯦ ꯑꯝꯇ ꯍꯥꯏꯕꯤꯌꯨꯅꯦ ꯑꯗꯨꯁꯨ
ꯎ ꯎ ꯀꯩꯅꯣ ꯇꯧꯗꯣꯏꯅꯦ ꯀꯩ ꯍꯥꯏꯒꯔꯦ ꯍꯋꯥꯏ ꯊꯣꯡꯉꯅꯤ ꯀꯪꯃꯦꯠ ꯑꯃꯗꯤ ꯍꯋꯥꯏ ꯊꯣꯡꯕ ꯍꯥꯏꯗꯤ ꯀꯪ ꯌꯥꯎꯅꯤꯅ ꯕꯝꯒꯨꯝꯕ ꯌꯥꯝꯝ ꯄꯥꯝ ꯑꯗꯨ ꯑꯣꯏ ꯇꯔ ꯊꯕꯛ ꯈꯣꯠꯄ ꯇꯧꯕꯗꯣ ꯇꯜꯂꯦꯕꯀꯣ ꯑꯗꯩ ꯑꯗꯨꯝ ꯏꯁꯥꯁꯨ ꯀꯩꯁꯨ ꯑ ꯊꯕꯛ ꯈꯣꯠꯄ ꯇꯧꯕꯗꯨ ꯅꯨꯡꯉꯥꯏꯇ꯭ꯔꯦ ꯑꯗꯨꯅ ꯄꯥꯐꯣꯔ ꯇꯣꯡꯉꯝ ꯍꯧꯔꯅꯤ ꯑꯗꯨꯒ ꯀꯥꯡꯍꯧ ꯈꯤꯇꯪꯒ ꯇꯧꯗꯧ ꯃꯥꯜꯂꯦ
ꯑꯣ ꯍꯣꯏ ꯑꯗꯨ ꯀꯩꯁꯨ ꯀꯥꯏꯗꯦ ꯍꯥꯏꯕꯗꯤ ꯀꯥꯃꯦꯠ ꯑꯃꯁꯨ ꯂꯩꯔꯦ ꯄꯥꯄꯔ ꯑꯃꯁꯨ ꯉꯧꯔꯦ ꯀꯥꯡꯉꯧ ꯑꯃꯁꯨ ꯇꯧꯔꯦ ꯑꯗꯨꯑꯣꯏꯗꯤ ꯍꯦꯜꯗꯣ ꯑꯗꯨꯝ ꯑꯅꯤ ꯑꯍꯨꯝ ꯑꯍꯨꯝ ꯃꯔꯤꯗꯤ ꯁꯨꯔꯦꯕꯀꯣ ꯑꯗꯨꯝ ꯌꯥꯔꯦꯕ ꯑꯗꯨꯕꯨꯗꯤ ꯑꯗꯨ ꯍꯥꯏꯔꯒꯅꯦ ꯕꯗꯥꯝꯗꯣ ꯍꯧꯖꯤꯛꯀꯥꯟ ꯌꯥꯝ ꯇꯥꯡꯕ ꯃꯥꯜꯂꯦ ꯉꯔꯥꯡꯁꯦ ꯑꯩꯈꯣꯏ ꯏꯃꯥꯟꯅꯕ ꯑꯃ ꯃꯣꯏ ꯑꯍꯟꯁꯤꯡ ꯂꯩꯇꯦꯒꯤ ꯆꯠꯂꯦꯕꯀꯣ ꯑꯩꯈꯣꯏꯁꯦ ꯑꯗꯨꯗ ꯕꯗꯥꯝ ꯈꯤꯇꯪ ꯂꯩꯁꯦꯅ ꯃꯝꯗꯣ ꯂꯩꯌꯦ ꯀꯦꯖꯤꯗ ꯆꯥꯝꯃꯒ ꯑꯦ ꯀꯦꯖꯤꯗ ꯑꯩ ꯇꯪꯈꯥꯏꯗꯅꯦ ꯆꯥꯝꯃꯒ ꯇꯔꯥ ꯃꯉꯥꯔ ꯑꯗꯨꯃꯥꯏꯅ ꯑꯣꯏꯕ ꯃꯥꯜꯂꯦ ꯃꯥ ꯑꯩꯅꯗꯤ ꯂꯩꯗ꯭ꯔꯤꯕ ꯏꯃꯥꯟꯅꯕ ꯑꯩꯒ ꯆꯠꯃꯤꯟꯅꯕ ꯑꯃꯗꯨꯅ ꯂꯩꯍꯜꯂꯛꯄꯅꯦꯕꯀꯣ ꯑꯩꯗꯤ ꯊꯦꯡꯉꯅꯤꯅ ꯑꯗꯣ ꯑꯗꯨꯃꯥꯏꯅ ꯍꯥꯏꯗꯤ ꯇꯪꯈꯥꯏꯗꯅꯦ ꯆꯥꯝꯃꯒ ꯇꯔꯥꯃꯉꯥ ꯍꯥꯏꯕ꯭ꯔꯥ ꯑꯗꯨꯃꯥꯏꯅ ꯄꯤꯌꯦꯅ ꯑꯗꯨꯗꯣ ꯅꯪꯗꯤ ꯈꯪꯕ꯭ꯔꯣ ꯀꯌꯥꯃꯨꯛ ꯄꯤꯅꯒꯦ ꯍꯧꯖꯤꯛꯁꯤꯕꯨ ꯕꯗꯥꯝꯁꯤꯕ
ꯂꯩꯗꯕ ꯀꯨꯏꯔꯗꯕ ꯑꯩꯈꯣꯏ ꯄꯋꯥ ꯄꯋꯥ ꯂꯩꯕꯅꯦꯕ ꯄꯋꯥ ꯄꯋꯥ ꯂꯩꯁꯨ ꯇꯥꯡꯕꯅꯦ ꯀꯌꯥꯅꯣ ꯃꯣꯣꯏ ꯄꯤꯌꯨ ꯑꯗꯨꯕꯨ ꯍꯨꯝꯐꯨꯔꯥ ꯍꯨꯝꯗ꯭ꯔꯥꯔ ꯑꯗꯨꯃꯥꯏꯅ ꯄꯤꯕꯅꯤ ꯇꯥꯡꯉꯤ ꯇꯥꯡꯉꯤ
ꯍꯣ ꯑꯗꯨꯅꯦ ꯕꯗꯥꯝꯗꯣ ꯊꯥꯖꯗꯅ ꯌꯥꯝ ꯇꯥꯡꯉꯝꯃꯦꯅ ꯑꯗꯨꯃꯥꯏꯅ ꯍꯥꯏꯕ ꯑꯗꯣ ꯉꯔꯥꯡꯗꯣ ꯑꯩꯈꯣꯏ ꯑꯗꯨꯝ ꯕꯗꯥꯝ ꯀꯦ ꯖꯤ ꯑꯅꯤ ꯑꯗꯨꯒ ꯀꯩꯅꯣꯒ ꯆꯤꯅꯤ ꯀꯦ ꯖꯤ ꯑꯅꯤ ꯈꯔ ꯑꯗꯨꯃꯥꯏꯅ ꯂꯩꯔꯒ ꯄꯨꯕꯅꯦꯕꯀꯣ ꯑꯩꯈꯣꯏ ꯆꯠꯃꯤꯟꯅꯕ ꯈꯔꯁꯨ ꯑꯗꯨꯝ ꯍꯥꯏꯕꯗꯤ ꯏꯍꯥꯡ ꯍꯥꯡꯅ ꯍꯦꯛ ꯆꯠꯄꯗꯁꯨ ꯅꯨꯡꯉꯥꯏꯖꯒꯀꯣ ꯁꯨꯝ ꯍꯪꯕ ꯑꯣꯏꯅ ꯆꯠꯂꯁꯦꯅ ꯑꯗꯨꯃꯥꯏꯅ ꯆꯠꯂꯨꯕꯅꯦ ꯑꯗꯣ ꯅꯣꯏꯁꯦ ꯍꯧꯖꯤꯛꯀꯥꯟꯁꯤꯕꯨ ꯃꯃꯥꯡꯂꯣꯝꯗ ꯀꯥꯈꯠꯄꯒꯤ ꯀꯩꯅꯣꯒꯨꯝꯕ ꯂꯩꯕ꯭ꯔꯣ ꯅꯠꯇ꯭ꯔꯒ ꯍꯥꯏꯕꯗꯤ ꯂꯩꯔꯒꯦꯅ ꯆꯠꯄ ꯅꯠꯇꯕ ꯑꯗꯨꯝ ꯑꯃ ꯑꯃꯒꯤ ꯊꯕꯛ ꯀꯩꯀꯥꯒꯤ ꯆꯠꯀꯗꯕ ꯂꯩꯕ꯭ꯔꯣ ꯂꯩꯔꯒꯗꯤ ꯑꯩꯁꯦ ꯄꯣꯠ ꯑꯝꯇ ꯇꯞꯄꯛꯀꯦ ꯇꯧꯕꯅꯦꯕꯀꯣ ꯆꯠꯀꯗꯕ ꯂꯩꯕ꯭ꯔꯣ ꯀꯃꯥꯏꯅ ꯇꯧꯒꯦ
ꯉꯥꯁꯤ ꯆꯠꯀꯦꯅ ꯈꯜꯂꯝꯕꯅꯦꯕꯀꯣ ꯑꯗꯨ ꯆꯠꯇꯧꯕ ꯃꯥꯟꯗꯦ ꯃꯣꯏ ꯄꯥꯎ ꯍꯥꯏꯅꯁꯦꯅ ꯍꯥꯏꯕꯅꯤ ꯍꯥꯏꯕꯗꯤ ꯑꯩꯈꯣꯏꯒꯤ ꯀꯣꯂꯦꯖꯀꯤ ꯃꯀꯣꯛꯇꯨ ꯁꯨꯇꯤ ꯂꯧꯈꯤꯕꯒꯤ ꯐꯔꯛ ꯇꯥꯕ ꯎꯅꯒꯗꯕꯗꯨꯗ ꯃꯥ ꯂ ꯂ ꯆꯠꯇꯣꯏꯅꯦ ꯃꯥ ꯂꯥꯛꯇꯣꯏꯗꯤ ꯑꯗꯨꯗꯤ ꯑꯩ ꯇꯥꯡ ꯑꯍꯨꯝꯗꯗꯤ ꯀꯃꯥꯏꯅ ꯇꯧꯔꯒ ꯀꯥꯒꯦꯗꯨꯗꯤ ꯃꯥꯜꯂꯤ ꯒ꯭ꯌꯥꯟ ꯇꯥꯗ꯭ꯔꯤ ꯎ
ꯍꯣꯏ ꯑꯗꯨꯗꯤ ꯇꯥꯡ ꯑꯍꯨꯝ ꯍꯥꯏꯁꯤꯗꯤ ꯍꯥꯡꯆꯤꯠꯅꯦ ꯉꯁꯤꯗꯤ ꯇꯥꯔꯤꯛ ꯑꯃꯕꯨꯥꯎ ꯌꯧꯔꯝꯃꯅꯤ ꯍꯣꯏ ꯌꯦꯡꯉꯣ ꯂꯥꯛꯑꯒ ꯍꯥꯏꯗꯤ ꯎꯅꯗꯧꯕ ꯃꯤꯗꯨꯣ ꯂꯩꯇ꯭ꯔꯒꯗꯤ ꯑꯃꯨꯛ ꯆꯠꯂꯨꯕꯩꯗꯤ ꯀꯥꯟꯅꯗꯦꯗꯅꯀꯣ ꯍꯥꯏꯕꯗꯤ ꯃꯤꯅꯤꯠ ꯇꯔꯥ ꯀꯨꯟꯒꯤ ꯀꯩꯅꯣꯁꯨ ꯅꯠꯇꯦꯗꯅꯀꯣ ꯂꯥꯞꯄꯦ ꯍꯥꯏꯔ ꯆꯣꯏꯣ ꯑꯗꯨꯅ ꯐꯒꯗꯕꯕꯨ ꯌꯦꯡꯉꯣ ꯑꯗꯨ ꯅꯣꯏ ꯆꯠꯂꯒꯗꯤ ꯅꯣꯏ ꯀꯌꯥꯃꯨꯛ ꯆꯠꯇꯣꯏꯅꯣ ꯑꯗꯨꯝ ꯎꯅꯕꯗꯣ ꯍꯥꯏꯕꯗꯤ ꯅꯣꯏ ꯑꯅꯤ ꯑꯍꯨꯝꯅ ꯑꯗꯨꯝ ꯆꯠꯇꯣꯔꯤꯕ꯭ꯔꯥ ꯅꯠꯇ꯭ꯔꯒ ꯄꯨꯂꯞ ꯆꯠꯒꯦ ꯍꯥꯏꯅꯈꯤꯕ꯭ꯔꯥ ꯀꯃꯥꯏꯅ ꯇꯧꯒꯦ
ꯎ ꯍꯣꯏ ꯁꯥꯔ ꯍꯧ ꯄꯨꯂꯞ ꯎꯅꯗꯣꯏꯅꯤ ꯍꯥꯏꯕꯗꯤ ꯑꯃꯅ ꯂꯧꯕ ꯋꯥꯔꯦꯞꯇꯣ ꯑꯃꯅꯁꯨ ꯇꯥꯗꯕ ꯅꯨꯡꯉꯥꯏꯔꯗꯤ ꯈꯔ ꯑꯃꯅ ꯂꯧꯔꯝꯃꯦ ꯍꯥꯏꯇꯥꯔꯁꯨ ꯌꯥꯎꯗ꯭ꯔꯗꯤ ꯅꯨꯡꯉꯥꯏꯇꯦꯅꯀꯣ ꯑꯩꯗꯤꯒ ꯄꯨꯂꯞ ꯆꯞꯃꯤꯗꯧ ꯃꯥꯜꯂꯦ ꯍꯥꯏꯗꯤ ꯑꯩꯈꯣꯏ ꯄꯨꯂꯞ ꯃꯤ ꯇꯔꯥ ꯇꯔꯨꯛ ꯁꯨꯅꯉꯥꯏꯀꯣ ꯃꯥꯒꯤ ꯇꯣ ꯃꯥꯔ
ꯍꯣꯏ ꯑꯗꯨ ꯑꯗꯨꯕꯨꯗꯤ ꯍꯥꯏꯕꯗꯤ ꯄꯨꯂꯞ ꯇꯧꯃꯤꯟꯅꯕꯗꯨꯅꯁꯨ ꯃꯤꯅꯁꯨ ꯃꯃꯤꯠꯇ ꯂꯨꯝꯅꯁꯨ ꯂꯧꯕ ꯍꯦꯜꯂꯤ ꯑꯗꯒꯤ ꯍꯥꯏꯕꯗꯤ ꯑꯗꯨꯝ ꯍꯤꯛꯇꯣꯛꯑꯒꯦ ꯈꯜꯂꯝꯃꯒꯁꯨ ꯉꯁꯥꯏꯒꯤ ꯅꯣꯏ ꯃꯌꯥꯝꯗꯣ ꯎꯕꯗ ꯑꯦ ꯍꯥꯏꯕ ꯑꯃ ꯈꯜꯂꯤꯗꯅꯀꯣ ꯑꯗꯨꯃꯥꯏꯅ ꯈꯟꯅꯕ ꯃꯆꯥ ꯑꯃ ꯑꯣꯏꯅꯕ ꯅꯗꯣꯏ ꯑꯗꯨꯝ ꯍꯥꯏꯕꯗꯤ ꯅꯣꯏ ꯌꯥꯝꯅ ꯑꯗꯨꯝ ꯆꯠꯄꯗꯨꯁꯨ ꯑꯗꯨꯝ ꯀꯩꯁꯨ ꯀꯥꯏꯗꯦꯗꯤ ꯈꯜꯂꯤꯦ ꯍꯣꯏ ꯃꯅꯨꯡꯗ ꯄꯨꯂꯞ ꯆꯪꯕꯁꯦ ꯆꯪꯗꯕꯗꯨꯅ ꯑꯃ ꯑꯣꯏꯔꯁꯨ ꯑꯁꯨꯛ ꯂꯥꯛꯃꯤꯟꯅꯔꯦ ꯍꯥꯏꯕꯗꯨꯗꯤ ꯑꯗꯨꯝ ꯃꯣꯏꯗꯁꯨ ꯈꯪꯍꯟꯕ ꯑꯃ ꯐ ꯑꯗꯨ ꯎ꯭ ꯑꯅ ꯍꯧꯖꯤꯛꯁꯦ ꯗꯦꯠ ꯑꯁꯨꯛꯇ ꯅꯣꯇꯤꯁꯀꯨꯝꯕ ꯊꯣꯛꯄ ꯌꯥꯕꯒꯤ ꯄꯥꯎ ꯀꯩꯀꯥꯁꯤꯗꯤ ꯂꯩꯇꯕ꯭ꯔꯥ ꯀꯃꯥꯏꯅ ꯇꯧꯒꯦ ꯍꯧꯖꯤꯛꯁꯤꯕ
ꯑꯗꯨ ꯈꯪꯗꯅꯦ ꯑꯗꯨ ꯍꯥꯏꯔꯁꯨ ꯑꯗꯨꯁꯨ ꯍꯥꯏꯒꯦ ꯇꯧꯕꯅꯦ ꯑꯗꯣ ꯑꯩꯈꯣꯏꯅ ꯊꯣꯛꯑꯣ ꯍꯥꯏꯔꯁꯨ ꯃꯣꯏꯅ ꯊꯣꯛꯧꯕꯤꯔ ꯑꯗꯨ ꯄꯥꯏꯔꯦ ꯑꯗꯨ ꯂꯣꯏ ꯊꯣꯛꯄ ꯃꯇꯝꯗꯤ ꯑꯣꯏꯔꯕꯅꯤ ꯊꯣꯛꯀꯤ ꯊꯣꯛꯇꯧ ꯃꯥꯜꯂꯦ ꯑꯗꯨꯝ ꯈꯪꯗꯦꯗ
ꯪꯒꯤꯗꯣꯞ ꯍꯟꯗ ꯍꯥꯏꯔ ꯀꯨꯏ ꯇꯧꯔꯛꯏꯁꯦ ꯀꯨꯏꯔꯦꯕꯀꯣ
ꯍꯣꯏ ꯐꯔꯦ ꯊ
ꯐꯔꯦ ꯊꯥꯎ ꯃꯦ ꯑꯣ ꯌꯥꯝ ꯅꯨꯡꯉꯥꯏꯔꯦ ꯌꯥꯝ ꯅꯨꯡꯉꯥꯏꯔꯦ